ꯗꯤ
ꯇꯥꯏ ꯏꯃꯥꯟ ꯕꯤ ꯅꯨꯡꯉꯥꯏꯔꯤꯕꯣ ꯅꯪꯕꯣ
ꯂꯏꯗꯩꯅꯣꯗ ꯅꯨꯡꯉꯥꯏꯕꯅꯣꯗ ꯑꯩꯁ ꯅꯪꯕꯨ ꯈꯛꯅꯤꯡ ꯅꯤꯡꯁꯤꯡꯉꯛꯑꯦꯅꯅꯦ ꯇꯧꯔꯛꯏꯁꯤꯅꯦ ꯉꯁꯤ ꯅꯍꯥꯟꯈꯩꯁꯦ ꯑꯗꯨꯝ ꯅꯣꯏꯗ ꯑꯝꯇ ꯂꯥꯛꯁꯤꯔꯅ ꯈꯟꯕꯅꯦ ꯑꯗꯣ ꯂꯥꯛꯄ ꯉꯝꯗꯗꯅ ꯅꯪꯕꯨ ꯍꯧꯖꯤꯛꯀꯥꯟ ꯀꯔꯤ ꯀꯩ ꯇꯧꯔꯤꯒꯦ
ꯍꯥꯏꯖꯅꯦ ꯇꯧꯅꯤꯡꯉꯥꯏꯁꯦ ꯀꯩꯗꯧꯅꯤ ꯌꯨꯝꯗ ꯂꯩꯕꯅꯤꯅ ꯍꯧꯖꯤꯛꯁꯦ ꯑꯩ ꯐꯤ ꯁꯥꯗꯅ ꯑꯉꯥꯡ ꯈꯔ ꯂꯥꯏꯔꯤꯛ ꯇꯥꯛꯇꯅ ꯇꯧꯔꯒ ꯂꯩꯔꯤ ꯅꯪꯗꯤ
ꯑꯩ ꯄꯨꯔꯛꯑꯣ ꯑꯩꯁꯨ ꯍꯥꯟꯅ ꯍꯥꯟ ꯄꯥꯏꯔꯝꯕ ꯔꯥꯅꯤ ꯐꯤꯗꯣ ꯑꯩ ꯑꯗꯨ ꯁꯨꯝ ꯂꯣꯏꯁꯤꯟꯅꯕ ꯍꯣꯠꯅꯕꯅꯦ ꯑꯗꯣ ꯂꯣꯏꯁꯤꯟꯅꯕ ꯍꯣꯠꯅꯕꯅꯤꯅ ꯑꯗꯨꯝ ꯇꯞ ꯇꯞꯅ ꯇꯦꯛ ꯇꯦꯛ ꯁꯨꯡꯂꯣꯏ ꯂꯣꯏꯁꯤꯟꯕ ꯉꯝꯗꯦ ꯑꯗꯨꯃ ꯂꯣꯏꯁꯤꯜꯂꯛꯗꯤꯅꯦ ꯈꯤꯇꯁꯨ ꯒ꯭ꯌꯥꯟ ꯇꯥꯗꯧꯅꯦ ꯅꯨꯃꯤꯠ ꯐꯅꯌꯥꯝ ꯌꯥꯝꯁꯤꯜꯂꯛꯑꯦ ꯐꯤꯗꯨꯕꯨꯅꯦ ꯂꯪꯕꯨ ꯇꯠꯄꯅ ꯍꯥꯜꯂꯛꯑꯅꯤ ꯑꯩꯅ ꯁꯥꯕ ꯂꯣꯏꯗ꯭ꯔꯤꯀꯥꯟꯗ
ꯑꯁ ꯅꯪꯅ ꯁꯥꯕ ꯔꯥꯅꯤ ꯐꯤꯗꯣ ꯐꯖꯕꯅꯤꯅꯦꯍꯦ ꯑꯩꯗꯤ ꯄꯥꯝꯃꯣ ꯄꯥꯝꯃꯛꯑꯦ
ꯑꯣ ꯐꯖꯩ ꯐꯖꯩꯌꯦꯅ ꯃꯌꯥꯝꯅ ꯑꯃꯃꯨꯛ ꯁꯤꯁꯤꯡꯖꯤꯜꯂ ꯑꯃ ꯑꯃꯨꯛ ꯃꯥꯒꯤ ꯅꯍꯥꯟ ꯇꯧꯗꯦ ꯌꯥꯗꯦ ꯃꯥꯒꯤ ꯅꯍꯥꯟ ꯇꯧꯗꯦ ꯑꯩꯗꯣ ꯀꯣꯟꯗꯣ ꯑꯅꯤꯁꯨ ꯁꯨꯕꯅꯤꯅ ꯑꯅꯤꯃꯛ ꯍꯦꯛ ꯄꯥꯏꯁꯜꯂꯨꯔꯦ ꯑꯍꯥꯟꯅ ꯀꯣꯟ ꯀꯣ ꯃꯨꯟꯅꯔꯛꯇꯅ ꯑꯗꯩꯗꯤ ꯑꯅꯤꯃꯛ ꯑꯗꯨꯝ ꯁꯥꯕ ꯉꯝꯗ꯭ꯔꯦ ꯑꯩꯗꯤ ꯑꯩꯅ ꯍꯦꯛ ꯇꯧꯕ ꯊꯕꯛꯁꯤꯃꯅꯅꯦ ꯏꯃꯥꯅꯅꯦ ꯉꯥꯡꯕꯗ ꯂꯣꯏꯔꯕꯅꯦ
ꯑꯗꯨꯗꯤ ꯅꯪ ꯆꯠꯊꯣꯛꯄꯒ ꯑꯝꯇ ꯁꯪꯉꯝꯃꯔꯣꯏ ꯋꯥꯕꯗꯁꯨ ꯂꯣꯏꯔꯝꯃꯅꯤ
ꯑꯗꯨꯅꯦ ꯅꯣꯏꯒꯤ ꯍꯟꯗꯛ ꯀꯩꯅꯣ ꯎꯁꯣꯞ ꯑꯃ ꯀꯠꯈꯤꯕꯗꯨꯁꯨ ꯑꯩꯗꯣ ꯂꯥꯛꯀꯦꯅꯅꯦ ꯂꯣꯏꯁꯜꯂꯕꯅꯦꯗꯅꯦ ꯍꯌꯦꯡ ꯄꯤꯗꯕ ꯌꯥꯔꯣꯏ ꯐꯤ ꯀꯛꯇꯕ ꯌꯥꯔꯣꯏꯁꯤꯅꯅꯦ ꯑꯩꯁꯤ ꯂꯥꯛꯄꯒ ꯑꯝꯇ ꯅꯪꯗ꯭ꯔꯕꯅꯤꯅ ꯑꯗꯨ ꯍꯦꯛ ꯁꯥ ꯂꯩꯈꯤꯗꯅ ꯑꯁ ꯊꯕꯛ ꯑꯝꯇ ꯊꯣꯛꯄ ꯉꯝꯗꯦꯗ ꯊꯕꯛꯁꯦ ꯇꯧꯍꯩꯕ ꯊꯕꯛ ꯅꯠꯇꯦꯗ
ꯑꯗꯨꯅꯦ ꯍꯥꯏꯔꯤꯕ ꯍꯥꯏꯗꯨꯅꯤ ꯑꯩꯁꯨ ꯑꯩꯁꯨꯅꯦ ꯋꯥꯈꯔꯕ ꯍꯧꯖꯤꯛꯁꯦ ꯈꯍꯥꯡꯒꯗ ꯅꯥꯕꯗ ꯂꯣꯏꯔꯕꯅꯦ ꯑꯩꯁꯨꯅꯦ ꯋꯥꯡꯈꯩ ꯑꯃ ꯁꯥꯖꯤꯜꯂꯨꯔꯦ ꯇꯝꯕ ꯂꯣꯏꯕꯗꯒꯤ ꯈꯔ ꯍꯩꯌꯦꯅ ꯁꯥꯔꯨꯕꯗꯒꯤ ꯃꯤꯁꯤꯡꯁꯤꯅꯅꯦ ꯆꯕꯤ ꯁꯕꯤꯌ ꯑꯩꯅ ꯉꯝꯈꯤꯔꯣꯏ ꯉꯝꯈꯤꯔꯣꯏꯅ ꯍꯥꯏ ꯂꯩꯔꯤꯕꯅꯦ ꯑꯃꯈꯛ ꯁꯥꯕꯁꯤꯁꯨꯅꯦ ꯑꯉꯥꯡ ꯇꯨꯏꯁꯟ ꯇꯧꯕ ꯌꯥꯎꯁꯟꯕꯒꯤꯅꯦ ꯑꯩꯅ ꯂꯣꯏꯁꯤꯟꯕ ꯉꯝꯗ ꯂꯩꯔꯦꯕ
ꯅꯪ ꯊꯕꯛ ꯑꯗꯨ ꯌꯥꯝꯅ ꯀꯩꯅꯣ ꯇꯧꯔꯨꯗ ꯃꯤꯠꯀꯌꯥꯝ ꯁꯣꯛꯄꯅꯤ ꯈ꯭ꯋꯥꯡ ꯀꯌꯥꯝ ꯁꯣꯛꯄꯅꯤꯀꯣ ꯃꯗꯨ ꯇꯧꯕꯗꯣ ꯑꯗꯨꯏ ꯁꯔꯨꯛ ꯅꯪꯅ ꯑꯉꯥꯡ ꯀꯩꯀꯥ ꯂꯥꯏꯔꯤꯛ ꯇꯥꯛꯄ ꯈꯣꯠꯇꯧꯔꯤꯗꯣ ꯑꯗꯨꯅꯕꯨ ꯍꯦꯟꯅ ꯐꯩ ꯑꯁꯤ ꯐꯤ ꯁꯥꯕ ꯍꯥꯏꯖꯤꯗꯤ ꯑꯩꯗꯤꯅꯦ ꯀꯅꯥꯝꯇ ꯁꯥꯕ ꯏꯆꯥ ꯏꯁꯨꯗꯒ ꯍꯌꯦꯡ ꯇꯝꯕꯤꯔꯣꯏ ꯑꯝꯇ ꯍꯣꯏ ꯈꯨꯠ ꯁꯥ ꯍꯩꯕꯩꯕꯨꯗꯤ ꯀꯥꯟꯅꯕ ꯑꯗꯨ ꯑꯗꯥ ꯈꯔ ꯄꯩꯁꯥ ꯅꯨꯡꯁꯥꯕꯨꯗꯤ ꯅꯨꯡꯉꯥꯏꯀꯣ ꯆꯕꯨꯟ ꯆꯕꯨꯟ ꯂꯥꯛꯄꯅꯤꯅ ꯑꯗꯨ ꯑꯣꯏꯔꯁꯨꯅꯦ ꯁꯣꯛꯄꯅ ꯍꯦꯜꯂꯤ ꯄꯩꯁꯥ ꯐꯪꯉꯦꯅ ꯍꯔꯥꯎ ꯌꯥꯔꯄꯣ ꯅꯠꯇ ꯅꯣꯡꯉꯥꯟꯕꯒ ꯆꯠꯅꯕ ꯂꯝꯕꯤ ꯉꯥꯛꯇꯅꯦ ꯑꯗꯨꯅꯅꯦ ꯁꯤꯒ ꯇꯝꯍꯩꯕ ꯌꯥꯕ ꯃꯍꯩ ꯅꯠꯇꯦ ꯃꯁꯤ
ꯑꯗꯨꯅꯦ ꯑꯩꯅꯅꯦ ꯋꯥꯗꯤ ꯋꯥꯔꯕ ꯑꯗꯨꯏꯁꯨꯅꯦ ꯐꯪꯉꯤꯕ ꯄꯩꯁꯥꯁꯤ ꯈꯟꯕꯗꯅꯦ ꯇꯧꯅꯤꯡꯉꯤꯕ ꯅꯪꯒꯤꯅꯣ ꯑꯃꯨ ꯔꯥꯅꯤ ꯑꯣꯏꯕꯅꯤꯃꯨꯛ ꯄꯩꯁꯥꯗꯣ ꯌꯥꯝ ꯐꯪꯉꯦꯕꯅꯤꯗꯣ ꯑꯩꯁꯦ ꯋꯥꯡꯈꯠꯂꯨꯔꯕꯕꯁꯤꯗꯅꯦ ꯀꯌꯥ ꯏ ꯐꯪꯉꯦ ꯐꯪꯗꯦ ꯁꯨꯔꯒ ꯈꯣꯠꯂꯒ ꯄꯤꯔꯗꯤ ꯐꯕ ꯁꯨꯗꯕꯤꯗꯅ ꯑꯗꯨꯝ ꯄꯤꯑꯕ ꯀꯩꯊꯦꯜ ꯐꯝꯕꯤ ꯃꯤꯁꯤꯡꯁꯤꯅꯅꯦ ꯃꯣꯏꯅ ꯊꯨꯅ ꯊꯨꯅ ꯂꯧꯕ ꯂꯥꯏ ꯃꯣꯏ ꯑꯗꯨꯝ ꯁꯨꯖꯔꯒꯦ ꯉꯥꯏꯄ ꯉꯝꯗꯦ ꯃꯤꯅ ꯂꯩꯒꯦ ꯂꯩꯒꯦ ꯈꯥꯡꯅꯥꯡ ꯉꯝꯗꯦꯅ ꯇꯧꯕꯁꯤꯗꯅꯦ ꯍꯟꯗꯛꯇꯤ ꯑꯩꯅ ꯍꯥꯏꯔꯛꯑꯅꯨ ꯑꯩ ꯁꯥꯕ ꯉꯝꯗ꯭ꯔꯦꯅ ꯈꯤꯕꯖꯥꯏ ꯃꯣꯏ ꯍꯥꯏꯔꯛꯈꯤꯗ꯭ꯔꯕꯅꯤ ꯑꯇꯣꯞꯄꯗꯒ ꯊꯤꯈ꯭ꯔꯕꯅꯤ
ꯑꯗꯣ ꯍꯅ ꯅꯣꯏ ꯃꯃꯥ ꯕꯕꯥꯗꯤ ꯀꯃꯥꯏ ꯀꯃꯥꯏꯅ ꯇꯧꯔꯤꯒꯦ ꯃꯣꯏ ꯃꯁꯥꯅ ꯀꯩꯏꯝ ꯇꯧꯗꯕ ꯅꯠꯇ꯭ꯔꯣ
ꯇꯧꯗꯤꯌꯦ ꯎ ꯍꯧꯖꯤꯛꯀꯥꯟꯗꯤ ꯀꯩꯁꯨ ꯇꯧꯗ꯭ꯔꯦ ꯍꯥꯟꯅꯗꯤ ꯃꯔꯛ ꯑꯃꯗꯤꯅꯦ ꯇꯣꯏꯅ ꯇꯣꯏꯅ ꯃꯀꯣꯛ ꯆꯤꯛꯄꯤ ꯇꯧꯔꯝꯃꯦ ꯍꯧꯖꯤꯛꯇꯤ ꯐꯔꯦ ꯇꯧꯈꯤꯗ꯭ꯔꯦ ꯑꯍꯟ ꯑꯣꯏꯁꯜꯂꯛꯄꯅꯤꯅꯅꯦ ꯂꯥꯏꯅꯥꯁꯦ ꯖꯥꯠ ꯖꯥꯠ ꯑꯗꯨꯝ ꯐꯔꯦꯗ ꯌꯥꯝꯅ ꯍꯧꯖꯤꯛꯀꯥꯟꯗꯤ ꯅꯥꯈꯤꯗꯔ꯭ꯦ ꯆꯥꯕ ꯊꯛꯄꯁꯨꯅꯦ ꯑꯩꯅ ꯌꯨꯝꯗ ꯂꯩꯔꯕꯅꯤꯅ ꯂꯣꯏꯅ ꯁꯦꯟꯅꯕꯗꯒꯤ ꯂꯣꯏꯅ ꯐꯒꯔ꯭ꯦ ꯅꯣꯏꯗꯤ ꯀꯃꯥꯏ ꯀꯃꯥꯏ ꯇꯧꯔꯤ ꯎꯗꯕ ꯀꯨꯏꯔꯦ
ꯑꯁ ꯑꯩ ꯆꯥꯕ ꯊꯛꯄꯗꯣ ꯑꯩꯈꯣꯏꯗꯤ ꯈꯔ ꯊꯥꯎ ꯊꯨꯝ ꯌꯥꯝ ꯄꯥꯝꯃꯤꯗꯅ ꯑꯩꯈꯣꯏ ꯑꯩꯈꯣꯏ ꯃꯈꯣꯏ ꯕꯥꯗꯤꯅꯦ ꯊꯥꯎ ꯊꯨꯝ ꯏꯟꯖꯥꯡꯁꯦ ꯍꯥꯎꯇ꯭ꯔꯤꯉꯩ ꯆꯥꯗꯦ ꯑꯗꯨꯅꯅꯦ ꯅꯣꯡꯃ ꯏꯟꯖꯥꯡ ꯍꯥꯎꯇꯕꯗꯅꯦ ꯑꯗꯨꯛ ꯑꯍꯜ ꯑꯣꯏꯔꯕ ꯃꯥꯅ ꯗꯨꯀꯥꯟ ꯊꯣꯛꯑꯒ ꯑꯍꯥꯎꯕ ꯂꯩꯔ ꯑꯩꯅ ꯆꯥꯕ ꯉꯝꯃꯤꯃꯤ ꯑꯩꯕꯨ ꯇꯟꯗꯅ ꯊꯣꯛꯇꯦ ꯍꯥꯏꯕꯩꯅ ꯍꯥꯏꯕꯗꯤ ꯑꯗꯨꯅ ꯃꯁꯥꯁꯦ ꯍꯧꯖꯤꯛꯇꯤ ꯆꯥꯁꯤꯜꯂꯨꯕ ꯃꯌꯥꯝ ꯃꯥꯅ ꯇꯧꯔꯤꯕꯗꯨꯅꯅꯦ ꯂꯣꯏ ꯁꯣꯛꯇꯅꯅꯦ ꯆꯤꯟꯖꯥꯛ ꯌꯥꯝ ꯀꯛꯑꯦ ꯅꯨꯡꯉꯥꯏꯇꯕꯅ ꯑꯩꯗꯤ ꯅꯨꯡꯁꯨ ꯅꯨꯡꯉꯥꯏꯇꯦ ꯑꯗꯒꯤ ꯃꯥꯅ ꯇꯧꯕꯒꯤ ꯍꯩꯅꯤꯁꯨ ꯈꯟꯗꯣꯛꯏ ꯅꯣꯡꯉꯥꯥꯟꯕꯗ ꯅꯨꯃꯤꯠ ꯇꯥꯕꯧ ꯃꯄꯥꯟ ꯆꯠꯈ꯭ꯔꯅꯤ ꯊꯣꯛꯈ꯭ꯔꯅꯤ ꯆꯥꯛ ꯃꯇꯝ ꯅꯥꯏꯔꯔꯣꯏ ꯊꯦꯡꯅ ꯍꯜꯂꯛꯑꯅꯤ ꯏꯟꯖꯥꯡ ꯍꯥꯎꯗ꯭ꯔꯗꯤ ꯆꯥꯗ꯭ꯔꯤꯅꯦꯅ ꯑꯃꯨꯛ ꯇꯧꯔꯅꯤ ꯑꯁ ꯈꯪꯗꯦꯗ ꯑꯩꯈꯣꯏ ꯄꯖꯤꯁꯦ ꯀꯃꯥꯏꯅ ꯉꯪꯅꯗꯣꯏꯅꯣ ꯏꯃꯥꯕꯨꯗꯤ ꯍꯥꯏ ꯍꯥꯏꯅ ꯃꯥꯗꯤ ꯆꯤꯟꯖꯥꯛ ꯈꯔ ꯀꯛꯂꯛꯏꯗꯅ ꯍꯥꯟꯅꯗꯒꯤ ꯑꯗꯨꯅ ꯅꯥꯕ ꯈꯣꯠꯄꯗꯤ ꯀꯩꯁꯨ ꯇꯧꯗꯦ ꯃꯁꯤꯗꯤ ꯃꯁꯥꯕꯨ ꯈꯔ ꯁꯣꯟꯖꯜꯂꯦꯗ
ꯀꯔꯤꯁꯨ ꯈꯜꯂꯨꯅꯨꯁꯦ ꯅꯪꯅꯅ ꯌꯨꯝꯗ ꯂꯩꯔꯕ ꯅꯁꯤꯅꯦ ꯂꯣꯏꯅ ꯁꯦꯟꯅꯔꯣ ꯂꯣꯏꯅꯅꯦ ꯇꯧꯕ ꯌꯥꯕ ꯌꯥꯗꯕ ꯃꯌꯥꯝꯗꯣ ꯃꯣꯏꯗꯅꯦ ꯍꯥꯏꯗꯅ ꯅꯠꯇ꯭ꯔꯅ ꯑꯍꯟꯗꯤ ꯒ꯭ꯌꯥꯟꯁꯨ ꯇꯥꯗꯕꯅꯤꯗꯣ ꯃꯣꯏꯅ ꯈꯜꯂꯤꯗꯨꯅꯅꯦ ꯁꯨꯝ ꯍꯧꯖꯤꯛꯇꯤ ꯃꯣꯏꯗꯤ ꯑꯉꯥꯡ ꯑꯣꯟꯊꯣꯔꯛꯑꯕꯅꯤ ꯑꯗꯨꯅꯅꯦ ꯇꯧꯔꯤꯅꯤ
ꯑꯗꯨ ꯍꯥꯏꯔꯒ ꯉꯁꯥꯏ ꯑꯌꯨꯛꯁꯦ ꯑꯩꯗꯤ ꯌꯥꯝ ꯉꯛꯄ ꯑꯃ ꯊꯦꯡꯅꯔꯤꯅꯤꯅꯦ ꯌꯨꯝꯁꯤꯗꯅꯦ ꯑꯩꯈꯣꯏ ꯌꯨꯝꯁꯦ ꯍꯨꯏ ꯍꯧꯗꯣꯡ ꯑꯝꯇ ꯂꯣꯏꯕ ꯌꯥꯗꯦꯗꯅꯆꯪꯁꯨ ꯆꯪꯉꯛꯇꯕꯅꯦꯕ ꯅꯣꯡꯝꯕ ꯑꯁꯨꯛ ꯀꯨꯏꯅ ꯂꯩꯔꯛꯄꯁꯦ ꯅꯣꯡꯝꯇ ꯆꯪꯉꯛꯇꯦꯕ ꯑꯗꯣ ꯉꯁꯥꯏꯗꯤ ꯍꯧꯗꯣꯡ ꯑꯃ ꯂꯥꯛꯑꯒ ꯃꯆꯥꯁꯦ ꯃꯥꯗꯤ ꯄꯣꯛꯑꯒ ꯊꯝꯐꯝꯝ ꯂꯩꯇ꯭ꯔꯤꯔꯥ ꯀꯩꯅꯣ ꯀꯗꯥꯏꯗ ꯄꯣꯛꯄꯅꯣ ꯈꯪꯗꯦ ꯄꯨꯁꯤꯜꯂ ꯂꯥꯛꯑꯦ ꯂꯥꯛꯄꯗꯒꯤ ꯑꯩꯒꯤ ꯂꯥꯏꯕꯛꯅ ꯐꯔꯤꯁꯨ ꯑꯩꯒꯤ ꯐꯤ ꯊꯝꯃꯤꯕ ꯖꯒꯥꯗꯣ ꯐꯤ ꯀꯨꯞꯄꯝꯕꯒꯤ ꯐꯕꯅꯤꯀꯣ ꯑꯁꯥꯄ ꯇꯔꯥꯅꯤ ꯐꯤ ꯃꯊꯛꯇꯅꯦ ꯍꯧꯗꯣꯡ ꯃꯆꯥꯗꯣ ꯊꯝꯃꯒ ꯂꯩꯔꯝꯃꯤꯅꯦꯃꯤ ꯍꯦꯛꯇ ꯑꯩꯗꯤ ꯀꯣꯛꯆꯥꯎꯕꯤ ꯀꯥꯗꯅ ꯑꯁ ꯑꯗꯨꯒꯤ ꯄꯥꯎ ꯅꯪꯉꯣꯟꯗ ꯇꯝꯒꯦ ꯇꯧꯔꯝꯕꯅꯦ ꯑꯇꯩ ꯑꯇꯩ ꯋꯥꯔꯤ ꯁꯥꯔꯤ ꯀꯥꯟꯗꯕꯨ ꯀꯥꯎꯊꯣꯛꯑꯦ ꯑꯩꯅ ꯐꯤꯁꯦ ꯍꯦꯛꯇ ꯂꯣꯏꯔ ꯂꯣꯏꯔꯗ꯭ꯔꯅꯅꯦ ꯄꯥꯈꯠꯄꯁꯦ ꯍꯧꯗꯣꯡꯕꯗꯨꯒꯤꯌꯥꯃꯦꯟ ꯇꯥꯗꯦ ꯑꯩꯅꯅꯦ ꯏꯠꯊꯣꯛꯈ꯭ꯔꯤꯅꯦ ꯃꯤꯅꯨꯡꯁꯨ ꯅꯨꯡꯉꯥꯏꯇꯦ ꯃꯆꯥꯗꯨ
ꯏꯁ ꯍꯩꯃꯥ ꯅꯪꯅ ꯑꯗꯨ ꯎꯕꯗ ꯄꯥꯈꯠꯂꯝꯒꯗꯕꯗꯣ ꯉꯥꯏꯍꯥꯛꯇꯪ ꯐꯤꯗꯣ ꯑꯁ ꯀꯩꯁꯨ ꯇꯧꯍꯧꯗ꯭ꯔꯤꯗꯣ ꯐꯔꯕꯅꯤ ꯍꯧꯖꯤꯛꯀꯥꯟꯗꯤ ꯅꯪꯅꯅꯦ ꯍꯨꯏ ꯍꯥꯡꯗꯣꯡꯂꯨꯅ ꯇꯧꯕꯗꯣ ꯎꯕꯗ ꯗꯨꯅꯦ ꯍꯪꯗꯣꯡꯗꯨꯅ ꯃꯆꯥꯗꯣ ꯍꯦꯛ ꯅꯪ ꯂꯥꯛꯑꯒ ꯊꯝꯃꯗꯤꯅꯦ ꯂꯨꯅ ꯇꯧꯕꯤꯅꯤ ꯈꯟꯗꯅ ꯇꯧꯔꯤ ꯑꯣꯏꯔꯝꯒꯅꯤ
ꯑꯗꯨꯅ ꯑꯣꯏꯕ꯭ꯔꯥ ꯈꯪꯗꯦ ꯀꯔꯤꯕꯨ ꯇꯧꯔꯤꯒ ꯗꯥꯎꯕ ꯌꯥꯗꯣꯏꯔꯥ ꯌꯥꯔꯣꯏꯗ ꯌꯥꯗꯣꯏꯔꯦ ꯌꯥꯔꯣꯏꯗꯦꯏꯔ ꯑꯝꯇ ꯈꯪꯗꯦ ꯍꯧꯖꯤꯛꯀꯥꯟꯖꯤꯅꯅꯦ ꯇꯥꯔꯤꯕ ꯄꯥꯎꯗꯨꯅꯤꯅ ꯖꯥꯠ ꯖꯥꯠ ꯅꯣꯡꯃꯒꯤ ꯐꯣꯟꯒꯁꯦ ꯄꯥꯏꯅꯤꯡꯗ꯭ꯔꯕꯅꯦ ꯌꯦꯡꯉꯅꯦ ꯅꯪ ꯄꯥꯎ ꯇꯥꯔꯕꯣ ꯑꯃ ꯀꯩꯅꯣꯗ ꯑꯩꯈꯣꯏ ꯊꯥꯏꯅ ꯀꯩꯅꯣ ꯂꯥꯏꯔꯤꯛ ꯇꯝꯃꯤꯟꯅꯔꯛꯄ ꯑꯩꯉꯣꯟꯗ ꯍꯦꯛ ꯀꯩꯅꯣ ꯄꯤꯔꯛꯄꯗꯣ ꯅꯣꯠꯕꯨꯛꯀ ꯄꯤꯔꯛꯄ ꯅꯨꯄꯥ ꯑꯃ ꯂꯩꯗꯅ ꯃꯃꯤꯡꯕꯨ ꯀꯥꯎꯒꯔ꯭ꯦ ꯑꯗꯨꯗꯣ ꯉꯁꯥꯏ ꯒꯥꯔꯤꯅ ꯊꯣꯝꯃꯦ ꯍꯥꯏꯕ꯭ꯔꯥ ꯀꯩꯅꯣ ꯂꯝꯕꯤ ꯑꯣ ꯅ ꯑꯣ ꯑꯗꯨ ꯑꯩꯈꯣꯏ ꯈꯪꯅꯕꯗꯣ ꯑꯣꯏꯗ꯭ꯔ ꯃꯥꯜꯂꯦ ꯑꯇꯣꯞꯄ ꯑꯣꯏꯔ ꯃꯥꯜꯂꯦ
ꯑꯩꯁꯦ ꯇꯥꯗꯦꯅꯦ ꯇꯧꯔꯤꯁꯦ ꯆꯦ ꯑꯩꯖꯨꯅꯦ ꯉꯁꯤꯒꯤꯅꯦ ꯁꯨꯡꯁꯪ ꯁꯪꯗ꯭ꯔꯤꯃꯤ ꯅꯪꯕꯨ ꯃꯤ ꯋꯥꯔꯤ ꯁꯥꯟꯅꯕ ꯅꯪꯅ ꯆꯈꯣꯟ ꯇꯧꯔꯒ ꯁꯥꯟꯅꯔꯤꯁꯤ ꯃꯉꯥꯏꯔꯦ ꯑꯗꯨ ꯀꯩꯁꯨ ꯇꯧꯔꯣꯏꯗ ꯍꯧꯗꫭꯡꯗꯨ ꯅꯪꯅ ꯅꯨꯡꯁꯤꯕꯒꯤꯅꯦ ꯍꯟꯗꯣꯡꯅ ꯄꯤꯗꯨꯅꯅꯦ ꯈꯪꯗꯅ ꯊꯝꯖꯤꯜꯂꯝꯃꯤꯅꯤ ꯂꯨꯅ ꯇꯧꯕꯤꯅꯤꯅ ꯃꯤꯅ ꯄꯨꯔꯒꯅꯦ ꯑꯇꯣꯞꯄꯗ ꯂꯪꯊꯣꯛꯈ꯭ꯔꯗꯤꯅ ꯇꯧꯔꯤꯅꯤ
ꯍꯣꯏꯅꯦ ꯐꯕꯨ ꯐꯔꯗꯤ ꯐꯩꯅꯦ ꯑꯗꯨ ꯍꯥꯏꯔꯒ ꯅꯪ ꯇꯨꯏꯁꯟ ꯇꯧꯋꯦ ꯍꯥꯏꯗꯣ ꯑꯩꯈꯣꯏꯒꯤ ꯅꯣꯏ ꯌꯨꯝ ꯊꯪꯅꯕꯗ ꯑꯩꯈꯣꯏ ꯀꯀꯥꯒꯤ ꯃꯆꯥꯅꯨꯄꯤ ꯑꯃ ꯂꯩꯕꯗꯣ ꯂꯥꯏꯔꯤꯛꯀꯗꯤ ꯌꯥꯝ ꯍꯩꯗꯤ ꯍꯩꯕꯅꯦꯕ ꯑꯗꯣ ꯃꯥꯖꯦ ꯑꯥ ꯀꯩꯅꯣꯗ ꯃꯩꯇꯩ ꯃꯌꯦꯛꯇꯔ ꯀꯩꯅꯣ ꯈꯔ ꯁꯣꯜꯂꯦꯅꯅꯦ ꯃꯥꯖꯦ ꯇꯨ ꯑꯩꯉꯣꯟꯗ ꯍꯪꯉꯛꯑꯝꯕꯅꯦ ꯑꯩ ꯇꯥꯛꯀꯦꯔꯥ ꯈꯣꯠꯀꯦꯔꯅ ꯑꯗꯣ ꯑꯩꯅ ꯅꯪꯗꯣ ꯂꯩ ꯍꯥꯏꯕꯗꯣ ꯍꯥꯏꯐꯦꯠꯇꯤ ꯄꯟꯈꯤꯕꯅꯦ ꯃꯥ ꯆꯠꯀꯦ ꯈꯣꯠꯀꯦꯗꯤ ꯍꯥꯏꯒꯤꯕꯅꯦ ꯂꯛ ꯄꯥ ꯂꯥꯛꯇ꯭ꯔꯕꯗꯤ ꯈꯪꯗ꯭ꯔꯦ ꯃꯥ ꯃꯆꯥꯅꯨꯄꯤꯗꯣ ꯎꯝ ꯃꯩꯇꯩ ꯃꯥꯌꯦꯛꯇꯨꯗꯪ ꯇꯥꯛꯄꯤꯌꯣ ꯑꯇꯩꯗꯤ ꯃꯥ ꯑꯗꯨꯝ ꯌꯥꯅꯤ ꯃꯌꯨꯝꯗꯁꯨ ꯃꯣꯏ ꯃꯃꯥꯗꯣ ꯑꯣꯖꯥ ꯑꯣꯏꯕꯅꯦꯕ ꯑꯗꯣ ꯑꯣꯖꯥ ꯑꯣꯏꯕꯅꯤꯅ ꯑꯗꯨꯝ ꯃꯥꯅ ꯇꯥꯛꯄ ꯃꯥꯜꯂꯦ ꯑꯗꯣ ꯃꯩꯇꯩ ꯃꯥꯌꯦꯛꯇꫭ ꯈꯥꯇꯪ ꯍꯩꯇꯦꯅ ꯍꯥꯏꯔꯛꯄꯅꯦ ꯑꯗꯨ ꯅꯪ ꯑꯝꯇ ꯂꯧꯕꯤꯌꯣ ꯍꯥꯏꯒꯦ ꯇꯧꯕꯅꯤꯅꯦ ꯑꯩꯖꯦ
ꯑꯣ ꯑꯗꯨꯅ ꯑꯣꯏꯔꯝ ꯇꯔꯅꯦ ꯉꯁꯥꯏꯅꯦ ꯃꯃꯥ ꯂꯥꯛꯑꯝꯃꯦ ꯑꯗꯨꯒ ꯍꯥꯏꯔꯕꯅꯦ ꯅꯣꯏ ꯂꯩꯀꯥꯏꯗꯒꯤ ꯑꯣꯏꯔꯦꯗꯣ ꯑꯩꯗꯤ ꯈꯪꯗꯦꯗꯣ ꯃꯥꯅꯁꯨ ꯅꯪꯒꯤ ꯃꯤꯡꯗꯣ ꯄꯣꯠꯂꯝꯃꯗꯤ ꯈꯪꯒꯗꯕ ꯄꯜꯂꯝꯗꯦ ꯑꯗꯨꯅ ꯈꯪ ꯗꯤꯔꯅꯩ ꯍꯥꯏꯔꯝꯃꯕꯅꯦ ꯍꯥꯏꯔꯝꯃꯕꯅꯦ ꯍꯌꯦꯡꯗꯒꯤ ꯊꯥꯔꯛꯑꯒꯦꯅ ꯍꯥꯏ ꯑꯩꯅꯁꯨ ꯍꯣꯏ ꯑꯥꯅ ꯍꯥꯏꯈ꯭ꯔꯕꯅꯦ ꯐꯖꯅ ꯇꯥꯛꯄꯤꯅꯤꯗ ꯑꯗꯨꯝ ꯊꯥꯕꯨ ꯊꯥꯔꯛꯑꯗꯤ ꯉꯁꯥꯏ ꯋꯥꯔꯤꯖꯨ ꯁꯥꯟꯅꯈ꯭ꯔꯕꯅꯦ ꯅꯪꯅ ꯍꯦꯛ ꯑꯃꯨꯛ ꯍꯌꯦꯡ ꯊꯦꯡꯅꯔꯗꯤ ꯍꯦꯛ ꯍꯥꯏꯌꯣ ꯃꯥꯅꯁꯨ ꯑ ꯂꯥꯛꯑꯣ ꯑꯉꯥꯡꯗꫭ ꯊꯥ ꯍꯜꯂꯣꯅ ꯍꯥꯏꯌꯦꯅ
ꯏꯃꯥꯟꯅꯕꯤꯗꯤ ꯁꯥꯇ꯭ꯔ ꯑꯐꯕ ꯄꯨꯊꯣꯛꯑꯦ ꯍꯥꯏꯕ ꯄꯥꯎ ꯌꯥꯝ ꯇꯥꯏ ꯑꯗꯨꯅꯅꯦ ꯑꯩꯅ ꯊꯥꯖꯗꯅꯅꯦ ꯄꯤꯔꯤꯕꯅꯤ ꯑꯉꯥꯡꯒꯖꯩ ꯑꯗꯣ ꯅꯪ ꯐꯖꯅꯗꯤ ꯑꯗꯨꯝ ꯇꯥꯛꯄꯤꯌꯨꯀꫭ ꯀꯥꯗꫭ ꯌꯥꯝ ꯄꯥꯈꯠꯈꯤꯕꯅꯦ ꯃꯥꯅ ꯑꯩꯉꯣꯟꯗ ꯃꯥꯗꯤ ꯑꯩ ꯈꯇꯪ ꯈꯪꯕꯅꯦ ꯃꯥꯗꯣ ꯃꯤꯁꯨ ꯀꯌꯥ ꯂꯣꯏꯅꯗꯕꯅꯤꯅꯅꯦ ꯃꯤ ꯈꯪꯗꯕꯅꯦꯕ ꯑꯗꯨꯅ ꯃꯥꯗꯣ ꯄꯥꯈꯠꯆꯕꯅꯦ ꯑꯗꯨ ꯈꯤꯇꯪ ꯐꯖꯅ ꯇꯥꯛꯄꯤꯌꯣ ꯑꯗꯩꯗꯤ ꯃꯥ ꯑꯗꯨꯝ ꯅꯪꯉꯣꯟꯗꯗ ꯑꯗꯨꯝ ꯂꯥꯛꯑꯗꯧꯅꯦ ꯃꯆꯥꯗꯣ ꯃꯆꯥꯅꯨꯄꯥ ꯑꯝꯁꯨ ꯂꯩꯕꯅꯦ ꯃꯥꯗꯣ ꯃꯆꯥꯅꯨꯄꯤꯗꯣ ꯍꯥꯟ ꯊꯥꯔꯒ ꯌꯦꯡꯈꯤ ꯃꯣꯏꯁꯨ ꯄꯥꯈꯠꯂꯤꯔꯥ ꯀꯩꯅꯣ ꯈꯪꯗꯦ
ꯍꯣ ꯍꯣꯏ ꯇꯥꯛꯄꯤꯅꯤꯗ ꯇꯥꯛꯄꯤꯅꯤꯗ ꯑꯩꯉꯣꯟꯗꯕꯨꯅꯦ ꯇꯝꯕ ꯂꯛꯑꯗꯤꯅꯦ ꯑꯗꯨꯝ ꯐꯖꯟ ꯐꯖꯅꯅꯦ ꯇꯥꯛꯑꯒ ꯊꯥꯗꯣꯏꯅꯦ ꯑꯗꯨ ꯅꯪꯅꯁꯨ ꯍꯥꯏꯔꯣ ꯃꯣꯏꯗ ꯀꯩꯁꯨ ꯄꯥꯈꯠꯂꯨꯅꯨ ꯑꯅ ꯑꯩꯅꯦ ꯑꯗꯨꯝ ꯐꯖꯅ ꯇꯥꯛꯛꯇꯣꯏꯅꯦ ꯍꯧꯖꯤꯛ ꯑꯉꯥꯡ ꯑꯩ ꯌꯥꯝꯅ ꯌꯥꯝꯅꯕꯨꯗꯤ ꯂꯧꯁꯟꯗꯦꯕ ꯃꯥꯌꯥꯝ ꯂꯧꯁꯜꯂꯒꯅꯦ ꯑꯉꯥꯡ ꯁꯣꯏꯒꯤ ꯗ꯭ꯔꯅꯅꯦ ꯅꯣꯡꯃꯒꯤ ꯑꯌꯨꯛꯀꯤ ꯈꯔ ꯅꯨꯡꯊꯤꯟꯒꯤ ꯈꯔ ꯈꯔ ꯇꯧꯔꯒꯅꯦ ꯇꯥꯛꯏꯅꯦ ꯑꯗꯨꯅ ꯅꯨꯡꯊꯤꯟꯒꯤꯗ ꯂꯥꯛꯑꯣꯅꯥ ꯑꯩꯅꯅꯗꯤ ꯍꯥꯏꯈ꯭ꯔꯕꯅꯦ ꯑꯌꯨꯛꯇꯤ ꯃꯥꯁꯨ ꯑꯩꯒꯤꯗ ꯂꯥꯛꯄꯗꯣ ꯂꯝ ꯂꯥꯞꯄꯅꯤꯅ ꯂꯧꯊꯣꯛ ꯂꯧꯁꯤꯟ ꯇꯧꯕꯗꯣ ꯁ꯭ꯀꯨꯜ ꯆꯠ ꯄꯒꯥ ꯀꯩꯀꯩ ꯐꯔꯛ ꯇꯥꯅꯅꯤꯅꯅꯦ ꯑꯩꯅ ꯅꯨꯡꯊꯤꯟꯗ ꯑꯗꯨꯝ ꯍꯦꯛ ꯀꯩꯅꯣ ꯍꯜ ꯍꯜꯂꯛꯄ ꯀꯞꯄꯒ ꯂꯥꯛꯑꯣꯅꯅꯦ ꯍꯥꯏꯈ꯭ꯔꯕꯅꯤ ꯉꯁꯥꯏ ꯅꯪꯅꯁꯨ ꯊꯦꯡꯅꯔꯒꯦ ꯍꯦꯛ ꯍꯥꯏꯌꯣ ꯑꯍꯟꯁꯤꯅ ꯃꯣꯏ ꯑꯃꯨꯛ ꯀꯥꯎꯊꯣꯛꯅꯈ꯭ꯔꯗꯤ
ꯍꯣ ꯐꯔꯦ ꯐꯔꯦ ꯅꯍꯥꯟ ꯍꯦꯛ ꯑꯗꯨꯃꯥꯏꯅ ꯇꯧ ꯍꯥꯏꯕꯤꯈ꯭ꯔꯣ ꯑꯗꯨꯗꯤ ꯀꯩꯅꯣ ꯇꯧꯔꯒꯦ ꯑꯩꯁꯨ ꯊꯝꯃꯒꯦ ꯅꯣꯡꯃꯦꯛ ꯄꯨꯟꯁꯤ ꯆꯥꯛꯆꯥ ꯆꯥꯛ ꯑꯃ ꯆꯥꯔꯒ ꯃꯅꯦ ꯎꯗꯕꯁꯨ ꯀꯨꯏꯔꯦ ꯑꯗꯨꯅ ꯆꯥꯛ ꯆꯥꯛꯂꯦꯟ ꯑꯃ ꯆꯥꯔꯒ ꯍꯦꯛ ꯄꯨꯜꯂꯁꯤꯀꯣ
ꯍꯥꯏꯌꯦ ꯑꯗꯨꯗꯤꯅꯦ ꯊꯦꯡꯅꯔꯒ ꯐꯖꯅ ꯁꯥꯟꯅꯔꯁꯤꯀꯣ
ꯎꯝ ꯍꯣ ꯍꯣꯏ ꯊꯝꯃꯣ ꯊꯝꯃꯣ
ꯑꯣ ꯊꯝꯃꯦ ꯊꯝꯃꯦ